ꯍꯥꯎ
ꯑꯩꯗꯤ ꯇꯨꯝꯒ꯭ꯔꯕꯣꯏ ꯈꯜꯂꯨꯔꯦ ꯐꯣꯟ ꯄꯥꯏꯔꯛꯇꯕꯗꯨꯗ
ꯃꯥꯏ ꯃꯤꯠ ꯇꯥꯔꯨꯕꯅꯤ ꯇꯨꯝꯃꯒꯦꯅ
ꯑꯁ ꯑꯩꯗꯤ ꯍꯧꯖꯤꯛꯇ ꯉꯁꯥꯏꯁꯦ ꯑꯩꯒꯤ ꯏꯃꯥꯟꯅꯕꯤ ꯑꯃ ꯀꯣꯜ ꯇꯧꯔꯛꯑꯝꯕ ꯑꯩꯗꯤ ꯄꯥꯏꯍꯧꯗ꯭ꯔꯦꯕꯀꯣ
ꯎꯝ
ꯑꯗꯨꯒ ꯀꯣꯟꯅ ꯊꯦꯡꯅꯔꯛꯄ ꯑꯗꯨꯒ ꯑꯩꯗꯤ ꯑꯗꯨꯗꯁꯨ ꯑꯃꯨꯛ ꯑꯩꯁꯨ ꯀꯣꯜ ꯕꯦꯛꯁꯨ ꯑꯃꯨꯛ ꯇꯧꯍꯧꯗ꯭ꯔꯕ ꯍꯣꯏꯦꯟ ꯀꯣꯟꯅ ꯒ꯭ꯌꯥꯟ ꯇꯥꯅ ꯇꯧꯔꯒꯦꯅ ꯈꯜꯂꯒ ꯑꯗꯨꯒ ꯍꯧꯖꯤꯛ ꯋꯥꯆꯞꯇ ꯑꯃꯨꯛ ꯃꯦꯁꯦꯖ ꯌꯥꯎ ꯂꯩꯔꯝꯃꯤ ꯑꯗꯨꯅ ꯑꯩꯅ ꯃꯦꯁꯦꯖꯇ ꯐꯥꯛꯇꯣꯛꯑ ꯌꯦꯡꯉꯕꯀꯥꯟꯗ ꯃꯆꯥꯅꯨꯄꯥꯒꯤ ꯆꯨꯔꯥꯀꯣꯟꯗꯣ ꯑꯗꯨ ꯀꯣꯛꯄꯗꯣ ꯇꯥꯡ ꯇꯔꯥꯃꯥꯄꯟꯅ ꯇꯥꯏ ꯂꯥꯛꯇꯕ ꯌꯥꯔꯣꯏꯀꯣꯅ ꯃꯦꯁꯦꯖ ꯊꯥꯔꯛ ꯂꯩꯔꯝꯃꯦ ꯑꯗꯒꯤ ꯑꯩꯅ ꯑꯩꯒꯤ ꯊꯕꯛ ꯆꯤꯟꯕ ꯈꯣꯠꯄ ꯃꯌꯥꯝꯗꯣ ꯑꯗꯨꯒꯤ ꯃꯔꯛꯇꯨꯗ ꯑꯩꯁꯦ ꯐꯣꯟꯗ ꯉꯁꯤꯒꯤ ꯐꯣꯟꯁꯦ ꯄꯥꯏꯕꯗꯣ ꯄꯥꯛꯅ ꯄꯥꯏꯕꯁꯨ ꯐꯪꯗ꯭ꯔꯦ ꯑꯗ ꯉꯁꯥꯏꯗ ꯐꯣꯟ ꯂꯥꯛꯑꯝꯃꯤꯗꯤ ꯀꯣꯟꯅꯗ ꯈꯪꯉꯒ ꯑꯩꯁꯦ ꯀꯣꯟꯅ ꯇꯧꯒꯦ ꯍꯥꯏꯅ ꯑꯃꯨꯛ ꯈꯜꯂꯕ ꯀꯥꯟꯗ ꯐꯣꯟꯗꯣ ꯇꯧꯍꯧꯗ꯭ꯔꯦ ꯈꯣꯠꯇ꯭ꯔꯦꯅ ꯋꯥꯔꯤꯗꯨꯗꯅ ꯌꯥꯝ ꯁꯥꯔꯕ ꯑꯗ ꯑꯩ ꯃꯌꯨꯝꯁꯨ ꯈꯪꯗꯦꯕ ꯃꯣꯏꯁꯨ ꯋꯥꯡꯈꯩꯗꯅꯦꯕꯀꯣ ꯑꯗ ꯁꯤꯗ ꯑꯩꯈꯣꯏꯒꯤ ꯑꯥ ꯕꯤ ꯖꯤꯨ ꯍꯣꯏꯒꯤ ꯌꯨꯝ ꯃꯃꯥꯡꯗꯨꯗ ꯑꯩꯒꯤ ꯏꯃꯥꯟꯅꯕꯤ ꯑꯃꯁꯨ ꯂꯩꯌꯦꯕꯀꯣ ꯑꯩꯈꯣꯏ ꯁ꯭ꯀꯨꯜ ꯄꯨꯟꯅ ꯇꯝꯃꯤꯟꯅꯔꯛꯄꯅꯤꯗ ꯍꯥꯏꯗ ꯑꯩꯅ ꯃꯥꯒ ꯇꯧꯔꯒ ꯍꯧꯅꯔꯒ ꯂꯥꯛꯑꯒꯦ ꯅꯠꯇ꯭ꯔꯗꯤ ꯑꯩ ꯌꯨꯝ ꯈꯪꯗꯕꯅꯤꯅ ꯍꯥꯏꯕ ꯍꯣꯏ ꯍꯣꯏ ꯑꯗꯨꯃꯥꯏꯅ ꯇꯧꯔꯒ ꯍꯧꯅꯔꯒ ꯂꯥꯛꯑꯣ ꯃꯥꯁꯨ ꯂꯥꯛꯇꯣꯏꯅꯤ ꯈꯣꯠꯇꯣꯏꯅꯤꯅ ꯇꯧꯔꯛꯏ ꯑꯗꯨꯒꯤ ꯃꯦꯁꯦꯁ ꯊꯥꯅꯔꯝꯕꯅꯤ ꯏꯕꯥꯅꯤꯗꯣ ꯂꯣꯏꯔꯛꯄꯗꯨꯗ ꯑꯩ ꯅꯪ ꯇꯨꯝꯃꯕ꯭ꯔꯥ ꯍꯪꯒꯦꯅ ꯀꯣꯜ ꯁꯨꯝ ꯇꯧꯔꯛꯑꯝꯕꯅꯤꯗ
ꯅꯃꯥꯟꯅꯕꯤꯒꯤꯗꯤ ꯆꯠꯇ꯭ꯔꯁꯨ ꯌꯥꯔꯗꯨꯕꯨ ꯑꯍꯥꯟꯕ ꯊꯝꯒꯗꯧꯕ ꯅꯃꯥꯟꯅꯕꯤꯅ ꯅꯪꯒꯤꯗ ꯑꯃꯨꯛ ꯍꯌꯦꯡ ꯊꯣꯛꯄ ꯀꯥꯟꯗ ꯇꯧꯕ ꯌꯥꯗꯣꯔꯤꯕꯣ ꯑꯗꯨꯕꯨ
ꯑꯗꯨꯁꯨ ꯕꯥꯔꯇꯣꯟ ꯑꯃ ꯃꯣꯏꯅ ꯀꯩꯅꯣꯗꯨꯗ ꯐꯣꯟꯗ ꯀꯥꯞꯁꯤꯜꯂꯛꯑꯕꯅꯤꯅ ꯏꯀꯥꯏꯗ ꯆꯠꯇ꯭ꯔꯗꯤ ꯐꯖꯗꯕꯗꯨ ꯑꯣꯏꯅꯤ ꯎꯝ ꯁꯨꯝ ꯊꯦꯡꯅ ꯈꯣꯠꯅꯕ ꯑꯣꯏꯔꯗꯤ
ꯐꯣꯟ ꯊꯝꯃꯒꯦ ꯇꯧꯅꯔꯤꯗꯨꯕꯨ
ꯒꯌꯥꯟꯒ ꯇꯥꯗꯦ ꯇꯧꯔꯤ
ꯇꯧꯍꯟꯗꯣꯏꯅꯦ ꯍꯥꯏꯕꯗꯤ ꯇꯧꯅꯨ ꯍꯥꯏꯕꯝꯃꯤꯁꯦ ꯅꯨꯄꯥꯗꯕꯨ ꯕꯥꯔꯇꯣꯟ ꯇꯧꯏꯗꯨꯕꯨ
ꯎꯝ
ꯑꯗꯨꯁꯨ ꯑꯉꯥꯡ ꯃꯁꯦꯅꯤꯩ ꯑꯗꯒꯤ ꯏꯟꯈꯠꯂꯛꯏꯕ ꯀꯣꯂꯦꯖ ꯇꯝꯃꯤꯟꯅꯔꯤꯕ ꯈꯣꯠꯂꯤꯕꯅꯤ ꯍꯥꯏꯔꯗꯤ ꯀꯥꯏꯗꯦ ꯑꯗꯨꯕꯨ ꯅꯪ ꯂꯦꯞꯄ ꯑꯣꯏꯗ꯭ꯔꯦ
ꯑꯣꯏꯕꯨꯗꯤ ꯑꯣꯏꯗꯦ ꯑꯗꯨꯕꯨ ꯇꯧꯁꯜꯂꯛꯑꯕꯅꯤ ꯃꯤꯅ ꯇꯧꯔꯛꯑꯕꯅꯤ ꯀꯔꯤ ꯎꯄꯥꯏ ꯂꯩ ꯑꯩꯅ ꯑꯩꯈꯣꯏꯒꯤ ꯁꯣꯔꯥꯠꯀ ꯑꯃꯨꯛ ꯐꯥꯡꯖꯤꯟꯅꯔꯛꯀꯗ꯭ꯔꯥ ꯄꯥꯈꯠꯂꯦ ꯑꯩꯈꯣꯏꯕꯨꯗꯤ ꯉꯔꯥꯡ ꯂꯩꯇꯕꯅꯤꯗꯅꯀꯣ ꯉꯔꯥꯡ ꯂꯩꯇꯕꯅꯤ ꯉꯔꯥꯡ ꯗꯦꯠ ꯅꯥꯏꯟ ꯀꯣ ꯗꯦꯠ ꯅꯥꯏꯟꯗꯩ ꯄꯥꯔꯒꯗꯤ ꯃꯣꯏꯁꯨ ꯑꯩꯈꯣꯏꯒꯤ ꯃꯩꯇꯩ ꯆꯠꯄꯅꯦꯕꯀꯣ ꯃꯣꯏꯁꯨ ꯗꯦꯠ ꯅꯥꯏꯟ ꯂꯩꯇꯕ ꯑꯠꯇꯩ ꯄꯥꯔꯒꯗꯤ ꯅꯥꯏꯟ ꯇꯦꯟ ꯏꯂꯚꯦꯟ ꯇꯨꯋꯜꯞ ꯊꯥꯔꯇꯤꯟ ꯐꯣ ꯇꯤꯟ ꯐꯤꯞꯇꯤꯟ ꯇꯔꯥꯃꯉꯥ ꯀꯣ ꯇꯔꯥ ꯇꯔꯨꯛ ꯇꯔꯥꯇꯔꯦꯠ ꯇꯔꯥꯅꯤꯄꯥꯟ ꯗꯦꯠ ꯑꯩꯠꯇꯤꯟ ꯅꯥꯏꯟꯇꯤꯟ ꯇꯥꯕꯨ ꯇꯥꯗꯧ ꯃꯥꯜꯂꯦ ꯇꯔꯥꯃꯥꯊꯣꯏꯗꯔ ꯀꯩꯅꯣꯝ ꯁꯣꯟꯗꯥꯏꯅꯤ ꯑꯩꯈꯣꯏꯁꯤꯕꯨ ꯀꯥꯎꯈꯔꯦꯅꯦ
ꯁꯣꯟꯕꯅꯦ ꯇꯔꯥꯃꯥꯊꯣꯏꯗꯔ ꯑꯈꯣꯏ ꯒꯧꯔꯒꯤꯅ ꯇꯔꯥꯃꯔꯤꯗ ꯑꯗꯨꯃꯥꯏ ꯑꯣꯏꯕꯅꯤ
ꯑꯩꯅ ꯑꯁ ꯐꯔꯛ ꯌꯥꯝ ꯇꯥꯕ ꯑꯣꯏꯗꯧꯔꯤꯅꯦ ꯑꯗꯨ ꯑꯣꯏꯔꯒꯅ ꯏꯃꯥꯟꯅꯕꯤꯗꯨꯗ ꯑꯩꯅ ꯑꯩꯈꯣꯏꯒꯤ ꯁ꯭ꯋꯥꯏꯗ ꯂꯩꯃꯤꯟꯅꯕ ꯏꯃꯥꯟꯅꯕꯤꯗꯣ ꯑꯗꯨꯗ ꯑꯩꯅ ꯄꯣꯌꯦꯡ ꯑꯣꯏꯅ ꯄꯤꯔꯒ ꯑꯩꯗꯣ ꯁꯨꯃꯥꯏꯅ ꯇꯧꯔꯦ ꯈꯣꯠꯂꯦ ꯆꯠꯄꯗꯣ ꯐꯔꯛ ꯇꯥꯔꯅꯤ ꯁꯣꯔꯠ ꯇꯥꯔꯦ ꯍꯥꯏꯔꯒꯗꯤ ꯎꯄꯥꯏ ꯂꯩꯇꯦꯗꯅꯀꯣ ꯇꯥꯔꯒꯗꯤ ꯑꯗꯣ ꯄꯌꯦꯡꯗꯨ ꯑꯃ ꯄꯤꯔꯒ ꯑꯗꯨꯃꯥꯏꯅ ꯆꯠꯍꯟꯈꯤꯕ ꯑꯃ
ꯆꯇ꯭ꯔꯗꯤ ꯄꯨꯌꯦꯡꯗꯣ ꯄꯤꯔꯨꯔꯅꯨꯅ
ꯑꯗꯨꯁꯨ ꯑꯃꯨꯛ ꯏꯀꯥꯏꯅꯦ ꯑꯗꯒꯤ ꯁꯣꯝꯒꯤꯁꯤꯗꯤ ꯆꯠꯇꯕ ꯁꯨꯡꯌꯥꯥ ꯌꯥꯗꯦ ꯍꯥꯏꯕ ꯁꯨꯔꯥꯠꯀꯤ ꯕꯥꯇꯣꯟꯁꯤꯗꯤ ꯃꯥꯗꯤ ꯆꯠꯇꯕ ꯇꯧꯍꯩꯗꯦꯕ ꯑꯇꯩ ꯑꯇꯩ ꯁꯣꯏꯁꯇꯤꯒꯨꯝꯕ ꯗꯤ ꯂꯩꯗꯅꯀꯣ ꯀꯩꯅꯣ ꯁꯣꯏꯁꯇꯤꯒꯨꯝꯕ ꯑꯗꯒꯤ ꯆꯥꯛꯀꯧꯕꯒꯨꯝꯕ ꯀꯩꯒꯨꯝꯕꯁꯤꯗꯤ ꯑꯩꯅ ꯆꯠꯂꯁꯨ ꯆꯠꯇ꯭ꯔꯁꯨ ꯁꯤꯗꯤ ꯑꯗꯨꯒꯤꯗꯤ ꯀꯦꯝꯇ ꯊꯣꯏꯗꯣꯛꯄ ꯂꯩꯇꯦꯕ ꯁꯣꯔꯥꯠꯀꯤ ꯇꯧꯔꯛꯄꯁꯤꯗꯤ ꯅꯨꯡꯉꯥꯏꯇꯦꯕ ꯂꯩꯇꯕ ꯈꯣꯠꯇꯕꯒꯤꯁꯤꯗꯤ ꯁꯤꯅ ꯍꯦꯟꯅ ꯃꯔꯨ ꯑꯣꯏꯌꯦꯕ
ꯍꯣꯏ ꯌꯦꯡꯉꯣ ꯑꯗꯣ ꯌꯥꯝ ꯅꯞꯅꯕ ꯄꯣꯠ ꯅꯠꯇꯕꯅꯤꯅ ꯑꯗꯨꯝ ꯆꯠꯂꯁꯨ ꯆꯠꯇ꯭ꯔꯁꯨ ꯀꯩꯁꯨꯕꯨꯗꯤ ꯀꯥꯏꯗꯦ ꯍꯥꯏꯕꯗꯤ ꯑꯉꯥꯡꯃꯛꯁꯨ ꯅꯠꯇ꯭ꯔꯕꯅꯤꯅ ꯆꯠꯇ꯭ꯔꯒ ꯄꯨꯌꯦꯡ ꯑꯃꯨꯛ ꯄꯤꯕꯗꯨꯁꯨ ꯑꯃꯨꯛ ꯐꯗꯤ ꯐꯖꯗꯕꯗꯨꯝ ꯑꯣꯏꯕꯗꯤ ꯑꯣꯏꯕꯅꯤ
ꯂꯥꯛꯇꯕ ꯌꯥꯔꯣꯏꯀꯣ ꯍꯥꯏꯖꯜꯂꯛꯏꯅꯤꯗ ꯑꯗꯨꯅ ꯍꯦꯟꯅ ꯏꯀꯥꯏꯖꯒꯔꯦ
ꯅꯪꯅꯕꯨꯗꯤ ꯑꯗꯨꯝ ꯒꯁ ꯂꯩꯕ ꯁꯥꯗꯅꯅ ꯐꯖꯅ ꯐꯖꯕ ꯁꯥꯔꯒ ꯆꯠꯇꯧꯔꯤꯕ
ꯑꯁ ꯑꯗꯨꯒꯨꯝꯕꯒꯤꯒ ꯂꯩꯇꯦꯗ ꯁꯦꯅ ꯄꯥꯏꯗ꯭ꯔꯕꯗ ꯀꯗꯥꯏꯗꯒꯤꯅꯣ ꯐꯖꯕ ꯁꯥꯕ ꯑꯗꯨ ꯑꯗꯥꯅꯥꯅ ꯑꯗꯨꯒꯨꯝꯕꯒꯤ ꯋꯥꯈꯜꯗ ꯆꯦꯟꯗ꯭ꯔꯦꯗ
ꯑꯗꯨꯏ ꯆꯠꯇ꯭ꯔꯁꯨ ꯌꯥꯏ ꯍꯥꯏꯕꯅꯤꯗ ꯀꯩꯗꯧꯗꯧꯔꯤꯒꯦ ꯍꯩꯖꯤꯛ ꯍꯅꯨꯊꯪꯗꯒ
ꯆꯥꯛ ꯆꯥ ꯇꯣꯛꯇ ꯉꯥꯏꯔꯤꯌꯦ ꯑꯩ ꯍꯧꯖꯤꯛ ꯇ
ꯀꯩ ꯆꯥꯕ ꯁꯧꯒꯤ
ꯎꯝ ꯁꯧꯚ꯭ꯔꯤꯒ ꯄꯥꯛꯅꯝꯒ ꯆꯥꯔꯦ ꯑꯉꯥꯡꯈꯩꯕꯨꯗꯤ ꯉꯁꯥꯏꯅ ꯍꯥꯟꯅ ꯃꯣꯏꯗꯤ ꯉꯜꯂꯤꯉꯩꯗ ꯆꯥꯒ꯭ꯔꯦꯗ ꯑꯗ ꯗꯗꯥꯒ ꯑꯩꯒ ꯃꯃꯤꯒ ꯑꯩꯈꯣꯏ ꯑꯍꯨꯝꯗꯤ ꯈꯇꯪ ꯊꯦꯡꯅ ꯆꯥꯔꯦ ꯃꯥꯃꯤꯁꯨ ꯃꯁꯥ ꯅꯨꯡꯉꯥꯏꯇꯦꯅ ꯃꯥꯁꯨ ꯁꯥꯏꯗꯩ ꯍꯤꯞꯄꯒ ꯑꯃꯨꯛ ꯂꯩꯔꯦ ꯀꯟꯁꯥꯏꯗꯩ ꯇꯨꯝꯕ ꯈꯣꯠ ꯑꯣꯒꯤ ꯇꯨꯝꯕ ꯈꯣꯠꯄꯒꯤ ꯆꯥꯡꯁꯦ ꯑꯩꯈꯣꯏꯗꯤ ꯈꯔ ꯋꯥꯠꯂꯦꯗꯅꯀꯣ ꯑꯗꯨꯒꯤ ꯇꯧꯕꯗꯨꯗ ꯑꯩꯅ ꯀꯩꯅꯣ ꯇꯧꯔꯕꯅꯦ ꯃꯥꯅ ꯇꯧꯒꯗꯕꯗꯣ ꯑꯩꯅꯕꯨ ꯇꯧꯕꯤꯔꯕꯅꯦ ꯅꯨꯡꯉꯥꯏꯇꯗꯅ ꯑꯩꯅ ꯑꯣ ꯀꯣꯜ ꯂꯤꯀꯗ ꯀꯣꯟꯅ ꯐꯦꯡꯉꯣ ꯍꯌꯦꯡ ꯌꯦꯡꯉꯣ ꯋꯥꯔꯗꯤꯅ ꯍꯥꯏꯔꯕꯅꯤ
ꯐꯩꯌꯦ ꯐꯩꯌꯦ ꯂꯩꯃꯤꯟꯅꯔꯗꯤ ꯑꯗꯨꯝ ꯑꯃꯅ ꯃꯇꯦꯡ ꯄꯥꯡ ꯗꯤꯄꯅꯥꯢꯕ
ꯑꯗꯨꯅꯤ ꯑꯩꯒꯤ ꯑꯗꯨꯒꯨꯝꯕꯒꯤ ꯁꯤꯅ ꯑꯗꯨꯅ ꯇꯧꯒꯗꯕꯅꯤ ꯁꯤꯅ ꯅꯨꯄꯤꯅ ꯇꯧꯒꯗꯕꯅꯤ ꯀꯥꯏꯅ ꯑꯃꯇ ꯈꯥꯏꯔꯤꯗꯦꯗ ꯀꯩꯗꯧꯗꯣꯏꯅꯣ ꯑꯉꯝ ꯑꯉꯝꯕ ꯃꯇꯦꯡ ꯄꯥꯡꯅꯔꯒ ꯂꯩꯃꯤꯟꯅꯕꯗ ꯅꯨꯡꯉꯥꯏꯕꯗꯨꯅꯦ ꯃꯔꯨ ꯑꯣꯏꯔꯤꯁꯦ ꯁꯤꯅꯤ ꯅꯨꯄꯥꯒꯤꯅꯤ ꯁꯤꯅ ꯅꯨꯄꯤꯒꯤꯅꯤꯅ ꯊꯕꯛ ꯈꯥꯏꯗꯣꯛꯑꯒꯥ ꯀꯩꯗꯧꯗꯣꯏꯅꯣ ꯉꯝꯗ꯭ꯔꯕ ꯄꯣꯠꯇꯨꯗ ꯃꯉꯣꯟꯗ ꯁꯨꯝ ꯇꯧꯗ ꯌꯥꯗꯦꯅ ꯁꯤ ꯅꯨꯄꯤꯒꯤ ꯊꯕꯛꯅꯤ ꯅꯪ ꯆꯥꯛ ꯊꯣꯡꯒꯗꯕꯅꯤ ꯏꯟꯖꯥꯡ ꯊꯣꯡꯒꯗꯕꯅꯤ ꯀꯣꯟ ꯐꯦꯡꯒꯗꯕꯅꯤꯅ ꯉꯥꯏꯅꯔꯗꯤ ꯀꯅꯥꯅ ꯑꯗꯨꯗꯤ ꯌꯥꯕꯅꯣ ꯇꯤ ꯌꯥꯔꯕꯣ ꯃꯇꯥꯡ ꯃꯇꯥꯡꯒꯤꯅꯤ ꯈꯜꯂ ꯢꯁ
ꯍꯣꯏ ꯌꯦꯡꯉꯣ ꯈꯪꯗꯦ ꯇꯧꯔꯤꯅꯦ ꯀꯥꯡ ꯆꯤꯛꯈ꯭ꯔꯦ ꯌꯥꯝ ꯅꯥꯕꯅ ꯁꯤꯔꯦ
ꯑꯩꯖꯨ ꯀꯥꯡꯁꯦ ꯕꯦꯠꯁꯦ ꯄꯥꯏ ꯄꯥꯏꯅ ꯑꯩꯁꯨ ꯀꯥꯡ ꯍꯥꯠꯂꯤꯅꯦ ꯐꯃꯨꯡꯖꯤꯗ ꯀꯥꯡ ꯌꯥꯝ ꯄꯥꯛꯌꯦ ꯅꯨꯡꯗꯥꯡ ꯋꯥꯏꯔꯝ ꯀꯥꯟꯅꯗꯦ ꯃꯁꯤꯗꯤ ꯗꯦꯡꯒꯤ ꯅꯥꯕꯁꯨ ꯌꯥꯎꯋꯦ ꯀꯩꯅꯁꯨ ꯍꯥꯏꯅꯩ ꯈꯪꯗꯦ
ꯍꯣꯏ ꯑꯩ ꯇꯝꯃꯒꯦ ꯇꯧꯔꯝꯕꯅꯤ ꯅꯪ ꯐꯣꯟ ꯇꯧꯔꯛꯏꯁꯦ
ꯑꯣ ꯑꯩꯗꯤ ꯅꯪ ꯆꯥꯛ ꯆꯥ ꯇꯣꯛꯄꯗꯨꯗ ꯁꯨꯝ ꯑꯩꯁꯨ ꯉꯥꯏꯍꯥꯛꯇꯪ ꯐꯣꯟ ꯋꯥꯔꯤ ꯁꯥꯟꯍꯟꯅꯤꯡꯉꯦꯅ ꯇꯧꯔꯛꯄꯅꯤꯗ
ꯗꯥ ꯁꯔꯃꯗꯤ ꯐꯣꯟ ꯇꯧꯔꯛꯇ꯭ꯔꯕꯣ ꯉꯁꯤ ꯅꯨꯡꯗꯥꯡꯗꯤ
ꯗꯥ ꯁ꯭ꯔꯃꯥ ꯐꯣꯟ ꯇꯧꯔꯛꯇꯦ
ꯅꯨꯡꯗꯥꯡꯁꯨ ꯈꯔ ꯁꯥꯟꯅꯔꯗꯤ ꯐꯗꯧꯅꯦ ꯅꯕꯅꯤ
ꯎꯝ ꯃꯥꯗ ꯄꯩꯁꯥ ꯈꯣꯝꯕꯒꯨꯝꯕ ꯆꯠꯄꯅꯦ ꯅꯨꯡꯗꯥꯡꯗ ꯄꯩꯁꯥ ꯈꯣꯝꯕ ꯆꯠꯄꯗꯨꯗ ꯀꯥꯏ ꯌꯧꯈ꯭ꯔꯕꯅꯣ ꯈꯪꯗꯦ ꯍꯜꯂꯛꯇ꯭ꯔꯤꯕꯅꯣ ꯈꯪꯗꯦ ꯍꯜꯂꯛꯑꯝꯗꯧꯗꯤ ꯃꯥꯜꯂꯦ ꯃꯥ ꯍꯧꯖꯤꯛꯁꯦ ꯃꯥꯁꯨ ꯃꯁꯥꯁꯦ ꯃꯥꯁꯥꯖꯦ ꯍꯨꯃꯥꯡ ꯇꯥꯍꯟꯕ ꯈꯣꯠꯍꯟꯕ ꯑꯗꯒꯤ ꯃꯣꯏꯒꯤ ꯍꯤꯗꯥꯛ ꯆꯥꯕ ꯈꯣꯠꯄ ꯃꯣꯏꯒꯤ ꯒꯠ ꯁꯦꯠ ꯀꯥꯏꯅ ꯌꯥꯝ ꯂꯩꯌꯦꯕꯀꯣ ꯑꯗꯨꯒꯨꯝꯕꯗ ꯇꯧꯏ ꯍꯥꯏꯕꯅꯦꯕ ꯑꯁ ꯑꯩꯁꯦ ꯀꯣꯛꯁꯦ ꯆꯣꯠꯂꯤ ꯈꯔ ꯁꯤꯡ ꯂꯨꯖꯕ ꯀꯨꯏꯗꯕꯒꯤ
ꯑꯩꯅꯁꯨ ꯉꯁꯥꯏ ꯍꯪꯕꯅꯤ ꯅꯪ ꯅꯁꯥ ꯍꯟꯊꯕ꯭ꯔ ꯈꯣꯠꯂꯕ꯭ꯔꯅ ꯍꯟꯊꯔꯨꯔꯦ ꯈꯣꯠꯂꯨꯔꯦ ꯃꯣꯏ ꯀꯩꯅꯣꯗ ꯅꯨꯃꯤꯠ ꯃꯔꯤꯅꯤꯗ ꯀꯤꯂꯣ ꯗꯩ ꯍꯞꯇ ꯑꯗ ꯀꯤꯂꯣ ꯃꯔꯤ ꯇꯥꯢ ꯑꯃꯥꯢ ꯍꯥꯏꯔꯝꯕꯅꯦ
ꯑꯗꯣ ꯃꯥꯗꯤ ꯆꯥꯕꯁꯦ ꯌꯥꯝ
ꯆꯥꯕ ꯊꯛꯁꯨ ꯃꯌꯥꯝ ꯄꯨꯟꯕꯁꯨ ꯌꯥꯗꯦ ꯎꯝ
ꯑꯗꯨꯅꯤ ꯉꯁꯥꯏ ꯅꯨꯡꯊꯤꯟꯗꯣ ꯃꯃꯥꯅ ꯆꯥꯛ ꯆꯥꯕꯗꯨꯗ ꯉꯥꯁꯥꯏ ꯅꯨꯡꯊꯤꯟ ꯍꯥꯏꯕꯗꯤ ꯃꯣꯏꯗꯤ ꯑꯌꯨꯛꯇꯨꯡ ꯉꯟꯅ ꯆꯥꯊꯣꯛꯀꯥꯟꯗ ꯃꯃꯥꯅ ꯊꯦꯡ ꯆꯥꯕꯗꯨꯗ ꯃꯥꯗꯣ ꯑꯃꯨꯛ ꯌꯥꯎꯔ ꯆꯥꯥꯁꯜꯂꯤꯌꯦ ꯑꯗꯨꯗꯤ ꯑꯩꯅ ꯅꯪ ꯀꯗꯥꯏꯗꯒꯤ ꯅꯣꯏꯕ ꯍꯦꯟꯒꯠꯂꯗꯣꯏ ꯑꯗꯨꯗꯤ ꯀꯃꯥꯏꯅ ꯍꯟꯊꯗꯣꯏꯅꯣ ꯑꯗ ꯃꯥꯢꯅ ꯑꯩꯅ ꯀꯩꯁꯨ ꯆꯥꯗ꯭ꯔꯁꯨ ꯌꯥꯕꯗꯨꯗ ꯑꯩꯁꯨ ꯑꯃꯨꯛꯁꯨ ꯑꯩꯁꯦ ꯆꯥꯅꯤꯡꯗꯅ ꯑꯃꯨꯛ ꯆꯥꯁꯤꯜꯂꯨꯔꯦꯌꯦ ꯑꯗꯨꯒ ꯃꯥ ꯍꯥꯏꯕ ꯑꯗꯨꯗꯤ ꯑꯩꯅ ꯅꯣꯏꯕ ꯁꯨꯡ ꯍꯟꯊꯔ ꯀꯥꯏꯗꯒꯤ ꯅꯪꯅ ꯍꯟꯊꯅꯕ ꯇꯧꯔꯒ ꯆꯥꯛꯇꯨꯗꯤ ꯆꯥꯡꯗꯣ ꯈꯤꯇꯪ ꯍꯟꯊꯅ ꯆꯥꯔꯀꯥꯟꯗ ꯅꯪꯅ ꯑꯁꯣꯏ ꯑꯄꯥ ꯑꯇꯩ ꯑꯇꯩ ꯃꯅꯥ ꯃꯁꯤꯡꯅꯤ ꯈꯪꯗꯦ ꯍꯩꯔꯥꯅꯤ ꯈꯪꯗꯦ ꯑꯗꯨꯒꯨꯝꯕꯗꯨ ꯆꯥꯔꯗꯤ ꯐꯥꯗꯧꯕ ꯃꯥꯗꯤ ꯋꯦꯠꯁꯤ ꯌꯥꯝ ꯌꯥꯝꯃꯤꯕ ꯍꯟꯗ꯭ꯔꯦꯠꯀ ꯀꯌꯥꯅꯣ ꯆꯥꯝꯃꯒ ꯀꯌꯥꯅꯣꯝ ꯍꯥꯏꯕꯅꯤꯅꯦ ꯃꯥꯒꯤ ꯋꯦꯠꯇꯨꯕꯨ ꯃꯁꯤꯡꯗꯨ ꯑꯩ ꯆꯞ ꯆꯥꯕꯤ ꯀꯥꯎꯈ꯭ꯔꯦꯅꯦ ꯆꯥꯝꯃꯒ ꯇꯔꯥ ꯍꯥꯏꯕ꯭ꯔꯣ ꯆꯥꯝꯃꯒ ꯑꯅꯤ ꯍꯥꯏꯕ꯭ꯔꯣ ꯑꯩ ꯀꯥꯎꯈ꯭ꯔꯦꯅꯦ ꯑꯗꯨꯗꯤ ꯍꯣꯏ ꯃꯥ ꯋꯥꯡ ꯃꯤ ꯋꯥꯡꯉꯒꯁꯨ ꯃꯥꯏ ꯋꯥꯡꯃꯁꯨ ꯃꯥꯒꯤ ꯂꯩꯐꯝ ꯊꯣꯛꯄ ꯑꯃꯗꯤ ꯂꯩꯔꯤꯗꯅꯀꯣ ꯅꯥꯏꯟꯇꯤꯒꯨꯝꯕ ꯂꯩꯕ ꯑꯩꯇꯤꯐꯥꯏꯞ ꯅꯥꯏꯟꯇꯤꯒꯨꯝꯕ ꯂꯩꯕꯒꯤ ꯌꯥꯕꯒꯤ ꯆꯥꯡꯗꯤ ꯑꯣꯏꯔꯝꯒꯅꯤꯕ ꯃꯥꯁꯦ ꯑꯗꯨ ꯋꯦꯠꯇꯨ ꯌꯥꯝ ꯍꯦꯜꯂꯦꯕ ꯑꯗ ꯑꯗꯨꯅꯤ ꯑꯩꯅ ꯅꯪ ꯆꯥꯕꯗꯣ ꯌꯥꯝ ꯐꯩ ꯑꯗꯨꯒꯤꯅꯦꯅ
ꯀꯩꯅꯣꯃꯛꯇꯅꯤ ꯁꯕꯦꯟ ꯄꯦ ꯍꯥꯏ ꯑꯃ ꯂꯩꯔꯤꯁꯦ ꯃꯥꯒ ꯑꯩꯒ ꯀꯩꯁꯨ ꯌꯥꯝ ꯈꯦꯠꯅꯕ ꯅꯠꯇꯦ ꯋꯥꯡꯕ ꯑꯗꯒꯤ ꯑꯩꯅꯕꯨ ꯍꯦꯟꯕꯨ ꯍꯦꯜꯂꯝꯒꯅꯤ ꯃꯣꯏꯁꯦ ꯅꯣꯏꯃꯟꯈ꯭ꯔꯦ ꯑꯗꯣ ꯍꯌꯦꯡ ꯃꯥꯒꯤ ꯈꯨ ꯇꯥꯡ ꯇꯥꯡ ꯆꯤꯛꯄ ꯈꯣꯠꯄ ꯑꯗꯒꯤ ꯅꯣꯏꯕꯨ ꯅꯣꯏ ꯂꯥꯏꯅ ꯃꯈꯜ ꯖꯥꯠ ꯖꯥꯠ ꯊꯣꯛꯂꯛ
ꯊꯣꯛꯇꯣꯏꯅꯦ ꯑꯅꯣꯏꯕꯁꯤꯡꯗꯒꯤ ꯑꯅꯣꯏꯕꯁꯤꯡꯗꯤ ꯑꯩꯈꯣꯏꯒꯤ ꯂꯩꯅ ꯂꯥꯏꯅ ꯄꯣꯛꯄꯗ ꯌꯥꯝ ꯂꯥꯏꯅ ꯂꯥꯏꯅ ꯃꯌꯥꯝꯒꯤ ꯍꯧꯔꯛꯐꯝꯅꯤ ꯀꯥꯏꯅ ꯍꯥꯏꯗꯨ ꯅꯣꯏꯕꯁꯦ ꯑꯗꯨꯅ ꯑꯩꯗꯤ ꯅꯣꯏꯕꯁꯦ ꯌꯥꯝ ꯇꯜꯂꯦ ꯑꯗꯨ ꯃꯣꯏꯅ ꯑꯩꯉꯣꯟꯗ ꯍꯥꯏꯅꯦ ꯅꯪꯗꯤ ꯍꯥꯟꯅ ꯂꯩꯈꯤꯕ ꯐꯤꯕꯝꯗꯨꯗꯒꯤ ꯁꯨꯡꯍꯣꯡ ꯍꯣꯡꯗꯦ ꯁꯨꯡꯍꯣꯡ ꯍꯟꯗꯛꯇꯤ ꯌꯥꯝ ꯍꯣꯡꯉꯕꯅꯤꯗ ꯑꯩꯁꯨ ꯄꯨꯛꯀꯁꯦ ꯈꯔ ꯏꯟꯊꯣꯔꯛꯑꯦ ꯑꯩ ꯐꯝꯃꯒ ꯁꯨꯝ ꯊꯕꯛ ꯀꯩꯀꯥ ꯁꯨꯔꯛꯄꯗꯣ ꯑꯗꯨꯒꯤꯁꯨ ꯑꯣꯏꯗꯣꯏꯅꯦꯕ ꯑꯗꯒꯤ ꯑꯩꯈꯣꯏꯗꯤ ꯑꯆꯣꯏꯄꯥꯁꯦ ꯀꯌꯥ ꯆꯥꯒꯟꯗꯦ ꯑꯩꯁꯦ ꯆꯥꯛꯄꯨꯗꯤ ꯑꯩ ꯈꯔ ꯑꯗꯨꯝ ꯆꯥꯏ ꯆꯥꯏ ꯍꯥꯏꯁꯦ ꯃꯤ ꯑꯃꯃꯒ ꯌꯦꯡꯅꯔꯨꯔꯒꯗꯤ ꯌꯥꯝ ꯆꯥꯕꯕꯨꯗꯤ ꯅꯠꯇꯦꯗ
ꯍꯣꯏ ꯍꯣꯏ ꯑꯗꯨꯗꯤ ꯂꯩꯔꯣ ꯐꯖꯅ ꯑꯩ ꯊꯝꯃꯒꯦ
ꯎꯝ ꯍꯣꯏ ꯍꯣꯏ ꯊꯝꯃꯒꯦꯀꯣ ꯑꯗꯨꯗꯤ ꯎꯝ ꯎꯝ ꯎꯝ ꯕꯂꯥ ꯏꯃꯨꯡ ꯆꯪꯈ꯭ꯔꯕꯅꯤ